ꯕ꯭ꯔꯣ
ꯍꯣꯏ ꯃꯇꯦꯛ ꯃꯇꯦꯛ ꯑꯗꯨꯝ ꯀꯩꯅꯣ ꯇꯧꯔꯤꯁꯤꯕꯣ
ꯀꯔꯤ ꯃꯇꯦꯛ ꯍꯥꯏꯕꯗꯤ ꯀꯔꯤ ꯃꯇꯥꯡꯗꯔꯣ
ꯅꯠꯇꯦ ꯍꯧꯕ ꯍꯦꯛꯀ ꯇꯥꯗꯕꯗꯣ ꯍꯥꯏꯕꯅꯦꯗ
ꯑꯣ ꯈꯪꯗꯦ ꯅꯦꯠꯋꯥꯛꯀꯨꯝꯕ ꯈꯔ ꯄ꯭ꯔꯣꯕ꯭ꯂꯦꯝ ꯂꯩꯕꯖꯥꯠꯅꯤ ꯃꯣꯏ ꯃꯁꯥꯒꯤ ꯑꯈꯣꯏꯒꯤꯗꯤ ꯑꯣꯏꯔꯝꯃꯣꯏ
ꯑꯠꯁꯥ
ꯉꯁꯥꯏ ꯀꯔꯤꯕ ꯇꯤꯝꯒꯤ ꯀꯔꯤ ꯍꯥꯏꯕ꯭ꯔꯣ
ꯀ꯭ꯔꯤ ꯀ꯭ꯔꯤꯔꯣ
ꯉꯁꯥꯏꯒꯤꯗ ꯇꯤꯝꯒꯤꯗꯤ ꯑꯥ ꯑꯩꯅ ꯍꯥꯏꯕꯗꯤ ꯑꯥ ꯑꯈꯣꯏ ꯑꯈꯣꯏ ꯑꯈꯣꯏꯒꯤ ꯒꯤꯗꯪ ꯃꯤ ꯌꯦꯡꯒꯦ ꯍꯥꯏꯔꯗꯤ ꯃꯤꯗꯤ ꯑꯈꯣꯏꯗꯤ ꯐꯥꯒꯤ ꯅꯠꯇꯦ ꯃꯤꯗꯤ ꯆꯞ ꯃꯥꯟ ꯂꯩꯌꯦ ꯃꯤ ꯀꯟꯇ꯭ꯔꯤ ꯌꯦꯡꯉꯗꯤ
ꯍꯥꯏꯌꯦꯁ ꯄꯣꯄꯨꯂꯦꯁꯟꯒꯨꯝꯕ ꯇꯥꯕꯅꯤꯅ ꯚꯥꯏ ꯃꯤꯗꯤ ꯂꯩꯌꯦꯕ ꯑꯗꯨꯝ
ꯑꯗꯣ ꯁꯣꯏꯔꯤꯁꯦ ꯀꯩꯅꯣꯗ ꯊꯥꯗꯔꯤꯕꯩꯅꯦꯅꯦ ꯀ꯭ꯔꯤꯛꯀꯦꯠꯇ ꯊꯥꯗꯔꯤꯕꯒꯤꯅꯦꯅꯦ
ꯎꯝ ꯀ꯭ꯔꯤꯀꯦꯠꯇꯗꯤ ꯈꯔꯗꯤ ꯇꯧꯔꯦ ꯃꯣꯏ
ꯍꯣꯏ ꯀ꯭ꯔꯤꯛꯀꯦꯠꯇꯤ ꯑꯗꯨꯝ ꯑꯗꯨꯗꯤ ꯏꯟꯗꯤꯌꯥꯒꯤ ꯒꯦꯝꯗꯤ ꯒꯦꯝ ꯇꯥꯔꯦ ꯀ꯭ꯔꯤꯛꯀꯦꯠꯇꯤ
ꯎꯝ ꯑꯗꯨꯕꯨ ꯍꯧꯖꯤꯛꯇꯤ ꯑꯩ ꯀ꯭ꯔꯤꯀꯦꯠꯁꯨ ꯁꯟꯅꯗꯤ ꯁꯟꯅꯥꯕ ꯌꯥꯏ ꯑꯗꯣ ꯑꯗꯨꯝ ꯀꯩ ꯀꯔꯤ ꯇꯧꯒꯅꯤ ꯀ꯭ꯔꯤꯀꯦꯠꯇ ꯈꯛꯇ ꯄꯩꯁꯥ ꯊꯥꯗꯔꯒ ꯑꯥ ꯑꯃꯥꯟ ꯊꯥꯗꯔꯁꯨ ꯑꯗꯨꯝ ꯃꯤꯡꯆꯠꯇꯤ ꯂꯥꯛꯀꯅꯤꯗꯅ
ꯑ ꯑꯗꯨꯕꯨ ꯀꯌꯥꯗꯤ ꯇꯥꯗꯦꯅ ꯀ꯭ꯔꯤꯛꯀꯦꯠꯀꯤꯗꯤ ꯏꯟꯇꯔꯅꯦꯁꯅꯦꯜ ꯑꯣꯏꯔꯁꯨ ꯀꯌꯥ ꯋꯥꯔꯤ ꯁꯥꯟꯅꯗꯦꯅ
ꯍꯣꯏ ꯋꯥ ꯋꯥ ꯂꯥꯎꯗꯦꯗ ꯚꯥꯏ
ꯎꯝ ꯑꯗꯨ ꯁꯦꯀꯦꯟꯗꯤ ꯁꯦꯀꯦꯟ ꯍꯥꯏꯌꯦꯁꯇ ꯂꯩꯕ ꯀ꯭ꯔꯤꯛꯀꯦꯠꯁꯦ
ꯎꯝ
ꯑꯗꯨ ꯐꯨꯠꯕꯣꯜ ꯍꯥꯏꯕꯁꯤꯗꯤ ꯋꯥ ꯋꯥ ꯂꯥꯎꯅꯥꯏꯕ ꯂꯣꯏꯅ
ꯑꯗꯨꯅꯦ ꯍꯣꯏ ꯑꯃꯛ ꯀ꯭ꯔꯤꯛꯀꯦꯠ ꯀꯨꯝꯕꯁꯨ ꯄꯩꯁꯥꯕꯨꯗꯤ ꯐꯪꯉꯝꯕ ꯌꯥꯏ ꯈꯔ ꯑꯗꯨꯝ ꯌꯦꯡꯉꯗꯤ ꯑꯗꯨꯕꯨ ꯑꯩꯈꯣꯏ ꯏꯟꯗꯤꯌꯥꯅ ꯐꯤꯐꯥ ꯑꯝꯗ ꯁꯟꯅꯥꯕ ꯍꯧꯔꯗꯤ ꯑꯗꯨꯝ ꯌꯦꯡꯉꯣꯗꯅ
ꯍꯣꯏ
ꯃꯤꯁꯤꯡꯁꯦ ꯋꯥꯈꯟ ꯆꯦꯟꯖ ꯇꯧꯕ ꯍꯧꯔꯅꯤꯅꯦ
ꯑꯗꯨꯝ ꯈꯜꯂꯣꯅꯦ ꯑꯥ ꯏꯁꯇꯦꯗꯤꯌꯝ ꯆꯠꯂꯦ ꯍꯥꯏꯔꯁꯤꯅꯦ ꯃꯤꯒꯤ ꯀꯟꯇ꯭ꯔꯤꯒꯤ ꯏꯁꯇꯦꯗꯤꯌꯝꯒ ꯀꯔꯤ ꯇꯧꯔꯛꯀꯗꯧꯕ ꯃꯥꯟꯕ꯭ꯔꯣ
ꯑꯗꯨꯅꯤꯅꯦ
ꯂꯝ ꯍ ꯂꯝꯕꯤ ꯂꯝꯍꯥꯡꯗ ꯍꯥ ꯇꯤꯟ ꯁꯤꯠꯂꯗꯅ
ꯎꯝ ꯒꯨꯠꯀꯥ
ꯒꯨꯨꯠꯀꯥꯒꯦ
ꯀ꯭ꯋꯥ ꯑꯃꯗ
ꯚꯥꯏꯔꯦꯜ ꯐꯖꯅ ꯆꯠꯅꯗꯅꯀꯣ ꯑꯃꯨꯛꯀ ꯎꯝꯍꯨꯝ
ꯁꯣꯏꯔꯣꯏ ꯏꯟꯗꯤꯌꯥꯗꯤ ꯑꯥ ꯑꯈꯣꯏ ꯍꯧꯖꯤꯛ ꯀꯩꯅꯣꯝꯃ ꯑꯥ ꯐꯨꯠꯕꯣꯜ ꯇꯣꯛꯈ꯭ꯔꯣꯅꯦ ꯑꯗꯨꯝ ꯑꯃ ꯀꯩꯅꯣꯃ ꯇꯧꯔꯤꯁꯦ ꯏꯁꯄꯣꯔꯠꯁ ꯑꯃ ꯂꯩ ꯍꯥꯏꯁꯦꯕ ꯆꯠꯄꯗ ꯑꯗꯨꯝ ꯚꯤꯗꯤꯑꯣ ꯑꯃ ꯑꯝꯕꯗꯤ ꯊꯣꯔꯛꯀꯅꯤ ꯏꯟꯗꯤꯌꯥꯒꯤ
ꯑꯁ ꯑꯣꯏꯗꯕ ꯅꯠꯇ꯭ꯔꯒ ꯃꯤꯒꯤ ꯂꯝꯗꯨꯗ ꯀꯔꯤ ꯀꯔꯥꯔ ꯇꯧꯕ ꯐꯖꯗꯕ
ꯑꯗꯨꯅꯤ ꯌꯥꯕꯅꯤ ꯀꯩꯅꯣ ꯑꯩꯈꯣꯏꯁꯨ ꯔꯦꯀꯣꯔꯠꯇꯤ ꯌꯥꯝ ꯂꯩꯌꯦ ꯀꯩꯅꯣ ꯃꯤꯡ ꯇꯥꯗꯕꯗꯤ ꯅꯠꯇꯦ ꯀꯩꯅꯣ ꯍꯥ ꯍꯥꯥ ꯍꯥ
ꯍꯣꯏꯗ ꯐꯖꯅ ꯑꯗꯨꯝ ꯍꯥ ꯏꯁꯀ꯭ꯔꯣꯜ ꯇꯧꯕꯩ ꯍꯩꯀ ꯑꯗꯨꯝ ꯄꯣꯁ ꯑꯃ ꯑꯃꯗꯤ ꯑꯗꯨꯝ ꯅꯨꯡꯇꯤꯒꯤ ꯑꯃꯗꯤ ꯑꯗꯨꯝ ꯂꯩꯗ
ꯑꯩꯈꯣꯏꯗ ꯍꯥꯏꯌꯦꯁ ꯔꯦꯡꯀꯤꯡꯝꯕ ꯈꯔ ꯃꯌꯥꯝ ꯂꯩꯗ
ꯚꯥꯏꯔꯝ ꯆꯠꯇꯄꯨꯔ
ꯎꯝ ꯅꯣꯏꯒꯤꯁꯨꯗꯤ ꯀꯗꯧꯉꯥꯏꯅ ꯐꯪꯒꯅꯦꯕ ꯅꯣꯏꯒꯤꯗꯣ ꯗꯦꯠ
ꯑꯩꯈꯣꯏꯒꯤꯗꯨ ꯊꯥꯔꯇꯤꯗ ꯐꯪꯒꯅꯦ ꯊꯥꯔꯇꯤꯗ ꯐꯪꯂꯒ ꯗꯦꯠ ꯋꯥꯟ ꯗ ꯑꯉꯥꯡꯁꯤꯡꯗꯤ ꯗꯦꯠ ꯋꯥꯟꯗ ꯆꯠꯀꯅꯤ ꯑꯣꯖꯥ ꯑꯩꯈꯣꯏꯅ ꯗꯦꯠ ꯇꯨꯗ ꯆꯠꯀꯦꯔꯥ ꯈꯪꯗꯦ ꯎꯝ
ꯌꯥꯏ ꯌꯥꯏ
ꯑꯣ ꯑꯗꯨ ꯀꯔꯦꯛꯁꯟꯒꯨꯝꯕꯗꯤ
ꯀꯔꯦꯛꯁꯟꯗꯤ ꯍꯜꯂ ꯇꯧꯅꯦ ꯇ꯭ꯋꯦꯟꯇꯤ ꯐꯥꯏꯚ ꯇ꯭ꯋꯦꯟꯇꯤ ꯁꯤꯛꯁꯋꯥꯏꯗ ꯍꯂ ꯇꯧꯅꯤ
ꯑꯣꯗꯤ ꯁꯨꯆꯤꯗꯤ ꯀꯨꯏ ꯀꯨꯏꯍ
ꯑꯗꯨꯅꯦ ꯍꯥꯏꯕꯗꯤ ꯀꯩꯅꯣ ꯏꯁꯇꯨꯗꯦꯟꯗꯨ ꯌꯥꯝꯗꯕꯅꯤꯅꯦ ꯉꯥꯏꯍꯥꯛ ꯉꯥꯛꯇꯅꯦꯕ
ꯎꯝ ꯁꯞꯖꯦꯛ ꯀꯌꯥꯗꯪ ꯇꯧꯗꯧꯕ
ꯑ ꯁꯕꯖꯦꯛ ꯃꯔꯤ
ꯑꯆꯥ
ꯁꯠ ꯁꯠ ꯁꯦꯠ ꯁꯠ ꯂꯥꯎꯔ ꯈꯦꯠꯂ ꯂꯣꯏꯔꯦ ꯀꯩꯅꯣ ꯑꯗꯨꯕꯨꯗꯤ ꯆꯅꯤꯔꯣꯅꯦꯗꯨꯕꯦꯠ ꯈꯦꯠ ꯈꯦꯠꯆ ꯂꯍ
ꯑꯣꯖꯥ ꯑꯣꯖꯥ ꯑꯈ꯭ꯔꯥꯁ ꯁꯤꯅꯤꯌꯔ ꯈꯔ ꯀꯨꯏꯟ ꯇꯧꯈ꯭ꯔꯕ ꯑꯣꯖꯥꯁꯤꯡꯗꯤ ꯄꯣꯠ ꯈꯔ ꯈꯔ ꯄꯥꯏꯔꯒ ꯇꯧꯋꯦꯕꯅꯤ ꯃꯣꯏꯗꯤ ꯆꯨꯝ ꯆꯨꯝ ꯇꯧꯏꯦ ꯅꯪꯗꯤ ꯄꯣꯠ ꯄꯣꯠ ꯄꯥꯏꯕ ꯌꯥꯈꯤꯔꯣꯏꯅꯦ
ꯑꯦꯁ ꯀꯗꯥꯏꯗ ꯑꯗꯨꯗꯤ
ꯄꯥꯏꯅꯤꯡꯉꯥꯏ ꯄꯥꯏꯅꯤꯡꯉꯥꯏ ꯄ꯭ꯂꯥꯟꯁꯨ ꯂꯩꯇ꯭ꯔꯦꯗ ꯍꯧꯖꯤꯛꯇꯤ ꯑꯁꯤꯗ ꯑꯩ ꯑꯁꯤꯗ ꯂꯥꯛꯄꯗꯣ ꯑꯩꯒꯤ ꯀꯩꯅꯣ ꯍꯛꯆꯥꯡ ꯐꯖꯅ ꯐꯔꯏꯕꯣ ꯑꯌꯨꯛ ꯑꯩ ꯉꯟꯇꯥ ꯍꯧꯒꯠꯂꯦ ꯀꯩꯅꯣ ꯇꯧꯕꯅꯤꯅ ꯍꯧꯖꯤꯛꯇꯤ ꯅꯤꯌꯣꯝꯗ ꯆꯞ ꯆꯞ ꯆꯞ ꯆꯥꯅ ꯆꯞꯅꯤꯅ
ꯑꯗꯨꯒ ꯕꯦꯃꯤꯇꯟꯁꯤ ꯅꯥꯕꯅ ꯆꯥꯛꯇꯤ ꯈꯔ ꯆꯪꯅꯕꯅꯤꯅꯦ
ꯑꯁ ꯆꯪꯉꯦ ꯐꯖꯅ ꯑꯗꯨ ꯕꯦꯠꯃꯤꯟꯇꯟ ꯉꯛꯇꯁꯨ ꯅꯠꯇꯦ ꯑꯩꯈꯣꯏꯁꯦ ꯐꯨꯠꯕꯣꯜ ꯁꯨ ꯂꯩꯃꯤꯅꯤꯅꯦꯏ ꯐꯨꯠꯕꯣꯜ ꯑꯦꯀꯥꯗꯃꯤꯁꯨ ꯂꯩꯕꯅꯤꯅ ꯏꯚꯤꯅꯤꯡ ꯏꯚꯤꯅꯤꯡꯗ ꯇꯣꯔꯅꯥꯃꯦꯟ ꯁꯅꯥꯁꯅꯥꯏꯕ ꯑꯣꯖꯥꯒ ꯀꯩꯅꯣ ꯄꯨꯂꯞ ꯏꯁꯇꯨꯗꯦꯟ ꯈꯣꯏꯒ ꯑꯗꯨ ꯚꯤꯂꯦꯖꯔ ꯈꯣꯏꯗꯨꯒꯀꯣ ꯂꯀꯦꯜꯈꯣꯏꯒ ꯑꯗꯨ ꯐꯤꯖꯤꯀꯦꯜ ꯑꯦꯛꯇꯤꯚꯤꯇꯤꯗꯨ ꯌꯥꯝ ꯇꯧꯈ꯭ꯔꯕꯅꯤꯅ ꯍꯧꯖꯤꯛꯇꯤ ꯍꯨꯃꯥꯡꯇꯤ ꯐꯖ ꯌꯥꯝ ꯊꯣꯛꯏ
ꯋꯥꯡ ꯊꯣꯛꯄ ꯆꯥꯛ ꯆꯪꯕ ꯐꯖꯅ ꯇꯨꯝꯕ ꯅꯨꯡꯉꯥꯏꯔꯅꯤ ꯀꯩꯅꯣ ꯍꯛꯆꯥꯡꯗꯤ
ꯍꯣꯏ
ꯑꯩꯁꯨ ꯅꯦꯛꯁ ꯇꯥꯏꯝ ꯑꯁꯤꯗꯒꯤ ꯊꯣꯛꯈ꯭ꯔꯗꯤ ꯑꯁꯤꯒꯤ ꯌꯨꯝꯗ ꯑꯣꯏꯅ ꯊꯣꯛꯈ꯭ꯔꯗꯤ ꯑꯗꯣꯝꯗ ꯂꯥꯛꯀꯅꯤꯁꯨ
ꯑꯣ ꯑꯠꯆꯥ ꯑꯆꯥ ꯍꯣꯏ ꯍꯣꯏ
ꯊꯕꯛ ꯑꯇꯣꯞꯄ ꯇꯧꯗ꯭ꯔꯤꯗꯤ ꯑꯗꯨꯝ ꯑꯗꯨ ꯇꯧꯈꯤꯅꯤꯅ
ꯍ ꯇꯧꯅꯤꯗ ꯍꯈꯣꯏꯗ ꯑꯩꯁꯨ ꯑꯁꯤ ꯇꯧꯅ ꯇꯧꯅ ꯑꯦꯛꯖꯥꯝ ꯊꯥꯔꯒꯦ
ꯎꯝ ꯍꯣꯏ ꯍꯣꯏ ꯑꯗꯨꯅ ꯐꯩꯗ ꯑꯩꯁꯨ
ꯀꯩ ꯇꯧꯅꯦ
ꯎꯝ ꯑꯩꯁꯨ ꯈꯔ ꯂꯩꯔꯒ ꯎꯝ ꯀꯁꯤꯗꯤ ꯂꯥꯛꯄ ꯌꯥꯔꯣꯏ ꯑꯩ ꯊꯕꯛ ꯐꯪꯗꯦꯔꯥ ꯐꯪꯉꯣꯏꯗ꯭ꯔꯥ ꯐꯪꯗ꯭ꯔꯦ ꯗꯤ ꯍꯥꯏꯕ ꯋꯥꯅꯤꯀꯣ ꯐꯪꯗ꯭ꯔꯗꯤꯅꯦ ꯃꯊꯪꯒꯤ ꯆꯍꯤꯗꯗꯤ ꯑꯗꯨꯝ ꯗꯣꯝꯗ ꯂꯥꯛꯑꯒ ꯅꯣꯏꯒꯤ ꯀꯝꯄꯥꯎꯟꯒꯨꯝꯕ ꯂꯩꯕꯗꯣ ꯈꯔ ꯐ꯭ꯔꯤ ꯐ꯭ꯔꯤꯗ ꯂꯧꯕꯗꯣ ꯆꯪꯕ ꯌꯥꯅꯤꯅ ꯑꯩꯈꯣꯏꯗꯤ ꯁꯛꯈꯪꯅꯔꯗꯤ
ꯍꯣꯏ ꯍꯣꯏ ꯆꯪꯕ ꯌꯥꯅꯤꯗ ꯑꯗꯨ ꯀꯩꯅꯣ ꯇꯥꯏꯝ ꯋꯦꯁ ꯇꯧꯒꯗꯕ ꯁꯨꯛꯇꯗꯤ ꯃꯄꯥꯟꯗ ꯂꯩꯔꯒ ꯑꯣꯖꯥꯁꯨ ꯇꯧꯕꯤ ꯍꯥꯏꯏꯅ
ꯎꯝ ꯑꯣꯖꯥꯒꯤꯗꯤ ꯀꯣꯛꯇ ꯆ ꯍꯧꯖꯤꯛ ꯈꯟꯗ꯭ꯔꯤ ꯑꯗꯨ ꯑꯣꯏꯔꯁꯨ ꯃꯇꯝ ꯌꯦꯡꯁꯤꯅ ꯃꯇꯝꯒꯤ ꯃꯊꯛꯇ ꯂꯩꯗꯅ
ꯑꯗꯣ ꯃꯇꯝ ꯍꯥꯏꯕꯁꯤ ꯀ꯭ꯂꯥꯁ ꯍꯧꯁꯤ ꯅꯥꯏꯟꯗ ꯍꯧꯋꯦ ꯍꯧꯔꯒ ꯋꯥꯟ ꯊꯥꯔꯇꯤ ꯂꯣꯏꯑꯦ ꯑꯗꯨ ꯃꯇꯝꯗꯤ ꯐꯖꯅ ꯐ꯭ꯔꯤ ꯂꯩꯅꯤꯕ ꯑꯗꯨꯕꯨ ꯁ꯭ꯀꯨꯜ ꯀꯦꯝꯄꯥꯁ ꯃꯅꯨꯡꯗ ꯂꯩꯔꯣꯏꯗꯧꯕ ꯃꯄꯥꯟꯗ ꯂꯩꯒꯗꯧꯕ
ꯎꯝ ꯍꯣꯏ ꯍꯣꯏ ꯌꯦꯡꯁꯦ ꯑꯗꯨꯝ ꯑꯗꯨꯝ ꯌꯦꯡꯁꯦ ꯃ ꯇꯏꯗ ꯍꯧꯖꯤꯛꯀꯤꯗꯤ ꯑꯩ ꯑꯣꯖꯥ ꯑꯃ ꯇꯧꯅꯤꯡꯉꯥꯏꯗꯤ ꯈꯟꯗꯤ ꯈꯟꯗꯤꯛꯇ
ꯎꯝ ꯑꯗꯨ ꯀꯔꯤ ꯍꯥꯏꯅꯤꯩ ꯍꯧꯖꯤꯛ ꯇꯧꯕ ꯑꯣꯖꯥ ꯇꯧꯕ ꯍꯥꯏꯕꯁꯦ ꯑꯩꯈꯣꯏ ꯕꯦꯁꯤꯛꯇꯨ ꯂꯣꯏꯅ ꯈꯪꯂꯛꯑꯦꯕ ꯑꯃꯨꯛꯀ
ꯆꯨꯃꯦ ꯆꯨꯃꯦ ꯍꯣꯏ
ꯎꯝ ꯍꯧꯖꯤꯛ ꯑꯩꯈꯣꯏ ꯈꯨꯟꯒꯤ ꯑꯃ ꯄꯥꯁ ꯇꯧꯕꯗꯨꯣ ꯑ ꯑꯦꯝ ꯕꯤ ꯑꯦꯁ ꯁꯤ ꯀ꯭ꯂꯤꯌꯥꯔ ꯇꯧꯕꯗꯨꯁꯨ ꯑꯣꯖ ꯇꯧꯅ ꯇꯧꯅ ꯀꯦꯔ ꯇꯧꯅꯦ ꯃꯥꯗ
ꯑꯣ ꯍꯧꯖꯤꯛ ꯀꯩꯅꯣꯃꯗꯨꯀꯣ ꯑꯣꯀꯦ ꯑꯣꯀꯦ ꯈꯪ
ꯍꯣꯏ ꯍꯣꯏ ꯑꯅꯤ ꯂꯩꯔꯦꯅ ꯑꯍꯥꯟꯕ ꯐꯥꯔꯁ ꯁꯤꯅꯤꯌꯔꯗꯣ
ꯎꯝ
ꯑꯗꯨ ꯀꯩꯅꯣꯗꯨꯗ ꯑꯣꯖꯥ ꯇꯧꯕꯅꯦ ꯑꯩꯈꯣꯏ ꯊꯪꯅꯕ ꯈꯨꯟꯗꯨꯗ
ꯑꯆꯥꯥ
ꯎꯝ
ꯈꯪꯗ꯭ꯔꯦ ꯃꯤꯅꯗꯤ ꯑꯗꯨꯝ ꯇꯧꯕ ꯌꯥꯔꯒ ꯑꯗꯨꯗ ꯀꯔꯤ ꯑꯣꯖꯥ ꯑꯃ ꯇꯧꯔꯁꯨ ꯊꯕꯛ ꯑꯇꯣꯞꯄ ꯇꯧꯔꯁꯨ ꯊꯕꯛ ꯀ꯭ꯂꯤꯌꯥꯔ ꯇꯧꯔꯒ ꯑꯩꯈꯣꯏꯅ ꯀꯔꯤ ꯇꯧꯗꯕꯤ ꯑꯗꯨꯝ ꯂꯩꯕꯁꯤꯁꯨ ꯉꯝꯗꯅ ꯂꯩ ꯀꯃꯥꯏꯅ ꯇꯧꯒ ꯑꯗꯣ ꯃꯇꯝ ꯃꯇꯝꯗꯤ ꯂꯩꯗ
ꯍꯣꯏ ꯑꯩꯈꯣꯏ ꯈꯨꯟꯒꯤ ꯑꯃ ꯀꯩꯅꯣꯗꯨꯣ ꯈꯪꯕ꯭ꯔꯥꯀꯣ ꯅꯪ ꯈꯪꯕ꯭ꯔꯥ ꯈꯪꯗ꯭ꯔꯥ ꯀꯣ
ꯀꯔꯝꯕꯗꯣ ꯀꯅꯥ
ꯑ ꯍꯣꯁꯇꯦꯜꯗ ꯂꯩꯕꯅ ꯀꯩꯅꯣꯒꯤꯗ ꯑꯩꯈꯣꯏ ꯅꯍꯥꯟ ꯑꯏꯩꯅ ꯂꯩꯕ ꯍꯣꯁꯇꯦꯜꯗꯨꯗ ꯑꯦꯝ ꯕꯤ ꯁꯤꯗ ꯐꯪ ꯅꯠꯇꯦ ꯅꯠꯇꯦ ꯀꯩꯅꯣꯗ ꯏꯝꯐꯥꯜꯗ
ꯑꯣ ꯌꯥ ꯅꯍꯥꯟ ꯅꯪ ꯂꯩꯃꯤꯟꯅꯕꯗ꯭ꯔꯣ
ꯂꯩꯃꯤꯟꯅꯕꯃꯛꯇꯤ ꯅꯠꯇꯦ ꯃꯥꯅ ꯇꯣꯉꯥꯟꯅ ꯂꯩ ꯌꯥꯏ ꯑꯗꯨ ꯀꯩꯅꯣꯗ ꯀꯥꯝꯅꯩ ꯏꯨꯒꯨꯝꯕ ꯌꯥꯎ ꯌꯥꯎꯕꯅꯦ ꯆꯝꯁꯨ ꯆꯝꯃꯦ ꯑꯩꯈꯣꯏꯒꯤ ꯖꯦꯅꯔꯦꯜ ꯁꯦꯀꯦꯇꯔꯤꯗ ꯄꯨꯕꯅꯦ ꯃꯥꯗꯣ ꯃꯤ ꯋꯥꯡꯉꯒ ꯃꯤ ꯋꯥꯡꯉꯒ ꯈꯔ ꯀꯩꯅꯣ ꯇꯧꯋꯤꯅ ꯈꯔ ꯃꯨꯔꯒ
ꯑꯁ ꯑꯗꯨꯗꯤ ꯀꯅꯥꯅꯣ ꯈꯪꯗꯦ ꯃꯥ ꯀꯔꯤ ꯇꯧꯕ꯭ꯔꯣ ꯃꯥ ꯊꯕꯛ ꯑꯃ ꯐꯪꯕ꯭ꯔꯣ
ꯅꯣꯏ ꯀꯥꯞꯐꯝꯗꯁꯨ ꯂꯥꯛꯏꯅ
ꯑꯗꯨ ꯅ ꯖꯤꯅ ꯍꯗ꯭ꯔꯣ
ꯍꯣꯏ ꯍꯣꯏ ꯍꯣꯏ ꯍꯣꯏ ꯑꯦ ꯑꯗꯨꯗꯤ ꯇꯣꯡꯉꯥꯜꯂꯦ ꯑꯃꯨꯛꯀ ꯑꯗꯨꯅ ꯀꯩꯅꯣꯅꯤꯅ ꯑꯦꯁꯅ ꯍꯧꯣꯅꯦ ꯑꯦꯁꯅ
ꯑꯁ ꯈꯪꯗ꯭ꯔꯦ ꯑꯗꯣ ꯍꯥꯏꯔꯥꯎꯅ ꯀꯔꯤ ꯇꯧꯕ꯭ꯔꯣ ꯃꯥ ꯊꯕꯛ ꯐꯪꯈ꯭ꯔꯕꯣ
ꯑꯦꯝ ꯕꯤ ꯁꯤꯗ ꯐꯪꯕ ꯋꯥꯅꯤꯗ
ꯀꯟꯇ꯭ꯔꯦꯛꯀꯨꯝꯕ
ꯑꯣ ꯑꯣ ꯀꯟꯇ꯭ꯔꯦꯛ ꯑꯣꯏꯔꯁꯨ ꯃꯥꯒꯤ ꯊꯕꯛ ꯃꯇꯨꯡ ꯏꯟꯅ ꯐꯤꯐꯇꯤꯟ ꯌꯔꯁ ꯐꯥꯎ ꯌꯥꯕ
ꯑꯣ ꯁꯤ
ꯑꯗꯨ ꯍꯣꯏ
ꯑꯗꯨꯗꯤ ꯌꯥꯏꯅ ꯑꯗꯨ ꯑꯗꯨꯝ ꯑꯗꯨꯝ ꯆꯞ ꯆꯥꯔꯤ ꯀꯩꯅꯣ ꯊꯕꯛ ꯇꯧꯕꯔꯤꯒ ꯀꯌꯥ ꯐꯪꯕ
ꯑꯗꯨ ꯎꯝ ꯀꯩꯅꯣꯗꯨ ꯀꯨꯟꯅ
ꯑꯣ ꯎꯝ ꯑꯗꯨꯝ ꯌꯥꯅꯤ ꯌꯥꯅ
ꯑꯦꯀꯥꯎꯟꯇꯦꯟ ꯃꯦꯅꯦꯖꯔ ꯍꯥꯏꯕ ꯇꯥꯔꯦꯅꯦ
ꯑꯣ ꯌꯥꯏ ꯌꯥꯏ
ꯎꯝ
ꯅꯪꯁꯨ ꯊꯕꯛ ꯑꯇꯣꯞꯇꯣꯞꯄꯁꯨ ꯅꯪ ꯃꯆꯥ ꯃꯆꯥ ꯑꯃꯁꯨ ꯌꯦꯡꯉꯣꯗꯅ
ꯍꯣꯏ ꯍꯣꯏ ꯑꯗꯨ ꯊꯕꯛ ꯃꯆꯥ ꯃꯆꯥ ꯂꯥꯏꯔꯤꯌꯦ ꯆꯍꯤ ꯑꯅꯤ ꯑꯍꯨꯝꯗꯤ ꯐꯖꯅ ꯇꯧꯔꯒꯦ ꯑꯁꯤꯗ ꯁꯨꯅ ꯁꯨꯅ
ꯑꯦꯁ ꯕꯤ ꯑꯥꯏ ꯄꯤꯌ ꯑꯣ ꯊꯥꯒꯦꯔꯣ
ꯊꯥꯅꯤ ꯊꯥꯅꯤ ꯂꯩꯕ ꯃꯈꯩ ꯊꯥꯅꯤ ꯍꯟꯗꯛꯇꯤ
ꯑꯦꯄ꯭ꯂꯥꯏ ꯇꯧꯈ꯭ꯔꯕꯣ
ꯑ ꯍꯟꯗꯛ ꯍꯟꯗꯛꯇꯤ ꯊꯥꯈ꯭ꯔꯦ ꯑꯩ ꯀꯩꯅꯣꯗ ꯇꯧꯅꯦ
ꯀ꯭ꯔꯔꯤꯗꯥ
ꯍꯟꯗꯛ ꯅꯦꯛꯁ ꯏꯌꯥꯔꯗ ꯐꯖꯅ ꯀꯩꯅꯣ ꯇꯧꯒꯦ ꯑ ꯃꯊꯪ ꯆꯍꯤꯗ ꯍꯟꯗꯛꯇꯤ ꯂꯣꯏꯅ ꯕꯦꯁꯤꯛꯇꯨ ꯐꯖꯅ ꯑꯩ ꯈꯪꯍꯧꯔꯒꯦ ꯑꯉꯥꯡꯁꯤꯡꯗ ꯇꯥꯛꯂꯤꯉꯩꯗ
ꯌꯥꯏ ꯌꯥꯏ ꯑꯗꯨꯝ ꯁꯨꯡ ꯄꯩꯁꯥ ꯑ ꯈꯪꯗꯦꯗ ꯅꯪ ꯏꯟꯊꯛꯇꯖꯨ ꯂꯩꯗꯤ ꯂꯩ ꯑꯗꯣ ꯃꯤ ꯑꯌꯥꯝꯕꯁꯦ ꯑꯗꯨꯃꯥꯏꯅ ꯇꯧꯔꯒ ꯇꯥꯞꯈꯤꯕꯅꯦꯕ ꯍꯥꯏꯕꯗꯤ ꯃꯊꯪꯁꯤꯒꯤ ꯍꯦꯟꯅ ꯐꯖꯅ ꯄꯥꯔꯒ ꯇꯧ ꯃꯊꯪꯁꯤ ꯍꯦꯟꯅ ꯊꯥꯔꯒꯦꯅ ꯍꯥꯏꯔꯒ ꯃꯊꯪ ꯆꯍꯤ ꯃ ꯃꯊꯪ ꯆꯍꯤꯗ ꯑꯃꯨꯛꯀ ꯌꯧꯔꯀꯥꯟꯗ ꯍꯥꯥꯕ ꯀꯥꯟꯗ ꯃꯊꯪ ꯆꯍꯤ ꯌꯧꯔꯒ ꯊꯥꯕ ꯀꯥꯟꯗ ꯃꯣꯏꯁꯦ ꯑꯁ ꯃꯃꯥꯡꯉꯩ ꯆꯍꯤꯗꯁꯨ ꯊꯥꯔꯝꯗꯕꯅꯤ ꯈꯔ ꯁꯨꯃꯥꯏꯅ ꯈꯪꯅꯤꯡꯉꯥꯏꯒ ꯈꯟꯕꯅꯦꯕ
ꯎꯝ ꯈꯪꯗ꯭ꯔꯦ ꯑꯗꯨ ꯍꯟꯗꯛꯁꯨ ꯇꯧꯕ ꯌꯥꯔꯗꯤ ꯇꯧꯒꯦ
ꯇꯧꯑꯣ ꯃꯣꯏ ꯐꯣꯔꯝ ꯐꯤꯜ ꯑꯞ ꯑꯃ ꯇꯧꯕꯗꯣ ꯃꯣꯏ ꯀꯩꯅꯣꯃ ꯄꯩꯁꯥ ꯂꯧꯗꯕꯅꯤ ꯑꯗꯨꯝ ꯐ꯭ꯔꯤꯅꯤꯅ ꯌꯥꯏꯗ ꯑꯩꯈꯣꯏ ꯇ꯭ꯔꯥꯏꯕꯦꯜꯁꯤꯡꯒꯤꯗꯤ ꯑꯃꯨꯛꯀ ꯀꯩꯅꯣꯃ ꯇꯧꯋꯦ ꯄꯩꯁꯥ ꯄꯩꯁꯥ ꯈꯔꯕ ꯅꯠꯇꯦ ꯃꯤ ꯑꯦ ꯑꯦ ꯇꯤ ꯑꯦꯝ ꯅ ꯂꯤꯃꯤꯇꯦꯠ ꯅꯝꯕꯔ ꯑꯣꯐ ꯑꯦ ꯇꯤ ꯑꯦꯝ ꯂꯩꯕ ꯑꯇꯣꯞꯄꯗꯤ
ꯑꯣ ꯑꯣ
ꯑꯩꯈꯣꯏꯒꯤꯗꯤ ꯑꯗꯨꯝ ꯌꯥꯕꯅꯦ
ꯑꯗꯨ ꯅꯪ ꯁꯨꯃꯥꯏꯅ ꯇꯧꯁꯦ ꯅꯪ ꯑꯦꯄ꯭ꯂꯥꯏ ꯇꯧꯔꯝꯗꯥꯏꯗ ꯍꯥꯏꯔꯛ ꯍꯥꯏꯔꯛꯑꯣ ꯑꯗꯨ ꯅꯨꯃꯤꯠꯇꯨ ꯆꯞ ꯆꯥꯅ ꯇꯧꯃꯤꯟꯅꯁꯦ ꯑꯗꯨ ꯑꯣꯏꯔꯗꯤ ꯇꯥꯃꯤꯟꯅ ꯆꯥꯟꯁ ꯂꯩꯌꯦꯅ
ꯑꯩꯒꯤꯗꯤ ꯂꯣꯏꯈ꯭ꯔꯦ ꯂꯥꯁ ꯋꯤꯛꯇꯒꯤ
ꯑꯗꯨꯅꯦ ꯑꯗꯨꯅꯦ ꯑꯗꯨ ꯑꯣꯏꯔꯁꯨ ꯃꯊꯪꯒꯤ ꯍꯥꯏꯕꯅꯦ ꯑꯦꯅꯤ ꯑꯦꯛꯖꯥꯝ ꯂꯥꯛꯄꯗ
ꯑꯆꯥ ꯑꯆꯥ ꯌꯥꯏ
ꯎꯝ
ꯅꯣꯏ ꯑꯗꯨꯋꯥꯏꯗ ꯀꯩꯅꯣꯃ ꯀꯃ ꯇꯧꯔ ꯑꯃ ꯂꯩꯇ꯭ꯔꯣ
ꯑꯩꯈꯣꯏ ꯀꯩꯅꯣꯒꯤ ꯂꯩꯌꯦ ꯄ꯭ꯔꯤꯟꯁꯤꯄꯜꯒꯤ ꯂꯩꯌꯦ ꯑꯗꯨꯝ ꯄꯥꯏꯕꯤꯌꯦ
ꯃꯗꯨꯒꯨꯝꯕꯗꯨ ꯑꯗꯨꯝ ꯑꯦꯄ꯭ꯂꯥꯏ ꯇꯧꯁꯤꯟꯒ꯭ꯔꯣꯅꯦ ꯑ ꯀꯝꯄ꯭ꯌꯨꯇꯔ ꯅꯨꯡꯄꯤꯇ꯭ꯔ ꯃꯥ ꯀꯦꯃꯦꯔꯥ ꯑꯃ ꯆꯪꯉꯦꯕ ꯋꯦꯠ ꯀꯦꯝ
ꯐꯣꯇꯣ ꯀꯥꯞꯀꯅꯤꯕ ꯗꯦꯛ ꯅꯪꯉꯣꯟꯗ
ꯎꯝ
ꯃꯗꯨꯒꯨꯝꯕ ꯇꯧꯕꯅꯦ ꯑꯗꯨꯝ ꯅꯪ ꯑꯦꯄ꯭ꯂꯥꯏ ꯇꯧꯒꯦꯗꯤ ꯑꯩꯉꯣꯟꯗ ꯍꯥꯏꯔꯛꯑꯣ ꯑꯩꯅꯁꯨ ꯈꯔ ꯍꯥꯏꯕꯤꯒꯦ
ꯍ ꯍꯣꯏ ꯑꯦꯄ꯭ꯂꯥꯏ ꯀꯦꯗꯤꯠ ꯍꯥꯏꯗꯤ ꯈꯔ ꯆꯦꯟꯖ ꯂꯥꯛꯄꯗꯤ ꯈꯪꯗ꯭ꯔꯦ ꯑꯗꯨꯕꯨ ꯅꯍꯥꯟꯒꯤ ꯃꯑꯣꯡ ꯍꯥꯏꯔꯗꯤ ꯈꯔ ꯑꯗꯨꯝ ꯍꯩꯅꯤꯗ ꯑꯩ ꯏꯊꯟꯇ ꯇꯧ ꯇꯧꯋꯦꯗ
ꯎꯝ ꯌꯥꯏ ꯌꯥꯏ ꯅꯪ ꯈꯪꯒꯅꯤ ꯑꯗꯨꯕꯨ ꯃꯣꯏ ꯄ꯭ꯔꯣꯁꯦꯁ ꯌꯥꯝꯕꯅꯤ ꯍꯧꯖꯤꯛ ꯑ ꯐꯣꯇꯣꯁꯣꯞꯀꯨꯝꯕ ꯄꯦꯟꯒꯨꯝꯕ ꯈꯔ ꯌꯨꯁ ꯇꯧꯕꯅꯦꯕ ꯃꯣꯟꯒꯤꯗꯨ ꯍꯟꯗꯛꯇꯤ ꯑꯦꯛꯖꯦꯛ ꯑꯦꯛꯖꯔꯁꯥꯏꯁ ꯍꯥꯡꯉꯦꯕ ꯃꯣꯏꯁꯦ
ꯀꯩꯅꯣꯒꯤ ꯔꯦꯖꯤꯁꯇ꯭ꯔꯦꯁꯟꯒꯨꯝꯕ ꯅꯍꯥꯟꯒꯤ ꯂꯩꯔꯗꯤ ꯑꯗꯨꯁꯨ ꯇꯧꯔꯤꯕ꯭ꯔꯣꯅꯦ
ꯑꯦꯚ꯭ꯔꯤ ꯑꯦꯛꯖꯥꯝ ꯑꯦꯛꯖꯥꯝ ꯃꯈꯩꯒꯤ ꯍꯟꯗꯛꯇꯤ ꯀꯩꯅꯣ ꯇꯧꯈ꯭ꯔꯦꯗ ꯎꯝ ꯃꯁꯥ ꯃꯁꯥꯒꯤ ꯔꯦꯖꯤꯁꯇ꯭ꯔꯦꯁꯟ ꯑꯗꯨꯝ ꯇꯣꯉꯥꯟ ꯇꯣꯡꯉꯥꯟꯅꯀꯣ
ꯑꯠꯆꯥ ꯑꯆꯥꯆꯥ
ꯈꯔ ꯁꯥꯡꯗꯤ ꯁꯥꯡꯉꯦ ꯑꯗꯨ ꯑꯣꯏꯔꯁꯨ ꯑꯗꯨꯝ ꯁꯨꯃꯥꯏꯅ ꯇꯧꯈ꯭ꯔꯦꯗ ꯀꯨꯝꯁꯤꯒꯤꯒ ꯃꯊꯪꯒꯤ ꯆꯍꯤꯒ ꯑꯗꯨꯝ ꯃꯅꯗ꯭ꯔꯦ
ꯎꯝ
ꯈꯪꯗ꯭ꯔꯦ ꯈꯪꯗ꯭ꯔꯦ
ꯌꯥꯏ ꯌꯥꯏ ꯃꯇꯝ ꯂꯩꯔꯤꯗ ꯇꯞ ꯇꯞ ꯇꯧꯑꯣ
ꯑꯣꯏꯗ ꯆꯍꯤ ꯑꯅꯤ ꯑꯍꯨꯝꯗꯤ ꯐꯖꯅ ꯇꯧꯔꯗꯤ ꯑꯗꯨꯝ ꯊꯣꯛꯇꯦ ꯊꯣꯛꯀꯗꯧ ꯃꯥꯜꯂꯦꯗ ꯃꯆꯥ ꯑꯃ ꯑꯣꯏꯔꯁꯨ
ꯍꯣꯏꯗꯥ ꯍꯣꯏꯗ ꯑꯩꯁꯨ ꯌꯦꯡꯒꯦ ꯀꯨꯝꯁꯤꯁꯦ
ꯀꯩꯅꯣꯁꯨ ꯂꯧꯒꯦ ꯑꯩ ꯂꯦꯞꯁꯨ ꯂꯧꯒꯦ ꯁꯦꯀꯦꯟ ꯍꯦꯟ ꯑꯣꯏꯔꯁꯨ ꯂꯥꯏꯔꯤꯛ ꯄꯥꯅꯤꯡꯉꯥꯏꯒꯤ
ꯑꯆꯥꯡꯕ ꯂꯧꯕꯅꯚ ꯍꯧꯖꯤꯛ ꯑꯩꯅ ꯍꯣꯔꯦꯟ ꯍꯥꯏꯔꯛꯀꯦ